ꯍꯣ ꯇꯥꯕ꯭ꯔꯣ ꯀꯩꯗꯧꯔꯤꯅꯣ ꯍꯣꯖꯤꯛꯄꯨ ꯀꯩ ꯏꯟꯖꯥꯡ ꯆꯥꯔꯒꯦ
ꯍꯋꯥꯏꯅꯤꯗ ꯑꯩ ꯃꯄꯥꯟꯗ ꯑꯣꯏꯅ ꯊꯣꯛꯎꯒꯦꯀꯣ ꯅꯨꯡꯉꯥꯏꯔꯣꯏꯗꯧ ꯃꯥꯟꯗ꯭ꯔꯦ
ꯅꯠ ꯍꯣꯏ ꯍꯣꯏ ꯊꯣꯑꯣ ꯊꯣꯑꯣ ꯀꯟꯗ ꯅꯪꯅ ꯊꯨꯟꯗ ꯊꯥꯕ ꯉꯛꯁꯝꯗ ꯃꯦꯠꯄ
ꯀꯩꯗꯧꯔꯝꯃꯤꯅꯣ
ꯑꯩ ꯍꯨꯖꯤꯛ ꯑꯉꯥꯡ ꯑꯃꯒ ꯁꯥꯟꯅꯔꯝꯕꯅꯤꯗ ꯀꯥꯎꯅꯕꯤ
ꯅꯪꯗꯤ ꯀꯩ ꯏꯟꯖꯥꯡ ꯆꯥꯔꯒꯦ ꯅꯪꯗꯤ ꯀꯩ ꯍ‌ꯦꯟꯖꯥꯡ ꯆꯥꯔꯒꯦ
ꯑꯩꯁꯨ ꯍꯋꯥꯏ ꯊꯣꯡꯕ ꯆꯥꯔꯦ
ꯑꯣ ꯌꯥꯝ ꯍꯥꯎꯇꯦꯀꯣ ꯑꯗꯨꯗꯤ
ꯍꯥꯎꯇꯦ ꯀꯩꯁꯨ ꯌꯥꯎꯗꯦ ꯀꯔꯤꯁꯨ ꯌꯥꯎꯗꯦ ꯆꯥꯔꯤꯅꯦꯅ ꯇꯩꯏꯗꯣ ꯁꯤꯗꯅꯕ ꯆꯥꯕ ꯍꯥꯏꯕꯗꯨꯅꯦ ꯇꯧꯔꯤꯁꯤ
ꯑꯩꯗꯤ ꯕꯨꯖꯤꯌꯥ ꯌꯥꯎꯕꯗꯤ ꯃꯥꯜꯂꯤꯀꯣ
ꯑꯥ ꯕꯨꯖꯤꯌꯥꯗꯨꯗꯤ ꯊꯥꯕ ꯌꯥꯗꯦꯠ ꯗ ꯍꯥꯏꯕꯗꯤ ꯑꯍꯥꯎꯕ ꯅꯠꯇꯕꯅꯤꯅ ꯑꯗꯨꯗꯤ ꯁꯤꯗ ꯌꯥꯗ ꯁꯤ ꯀꯤꯗꯅꯕ ꯆꯥꯕꯅꯦꯕ ꯎꯝ ꯍꯧꯖꯤꯛ ꯑꯉꯥꯡ ꯑꯉꯥꯡ ꯃ ꯑꯉꯥꯡ ꯃꯃꯥꯏ ꯆꯥꯎꯕ ꯑꯃ ꯂꯩꯕꯗꯣ ꯈꯪꯕ꯭ꯔꯥ ꯑꯉꯥꯡ ꯃꯃꯥꯏ ꯆꯥꯎꯕ ꯑꯃ ꯂꯩꯌꯦꯕ ꯑꯈꯣꯏꯒꯤꯁꯤꯗ ꯑꯗꯨꯗꯨꯗ ꯑꯗꯨꯅ ꯁꯨꯝ ꯌꯦꯡꯉꯛꯑꯦꯕ ꯑꯩꯉꯣꯟꯗ ꯈꯪꯕ꯭ꯔꯥ ꯑꯗꯨꯗꯨꯒꯤ ꯑꯩꯅ ꯌꯦꯡꯅꯤꯡꯗꯦꯅ ꯂꯥꯎꯠ ꯍꯣ ꯍꯣꯏ ꯍꯣꯏ ꯍꯣꯏ ꯍꯣꯏ ꯍꯣꯏ ꯍꯣꯏ
ꯑꯣ ꯍꯧꯗꯣꯡ ꯃꯩꯆꯥꯎꯕꯤꯗꯣ ꯑꯣ ꯑꯩꯉꯣꯟꯗꯁꯨ ꯁꯥꯏꯗ ꯀꯩꯅ‌ꯣꯝꯃ ꯇꯧꯔꯒ ꯆꯠꯈꯤꯕꯅꯦ ꯑꯃ ꯀꯩ ꯍꯥꯏꯗꯣꯏꯅꯣ ꯃꯤꯉꯣꯟꯗ ꯑꯃ ꯋꯥꯔꯤ ꯁꯥꯟꯅꯕꯒꯤ ꯏꯁꯀ ꯇꯧꯔꯝꯕꯤꯗꯣ ꯑꯗꯨ ꯇꯧꯔꯝꯃꯒ ꯍꯣꯏ ꯆꯛ ꯆꯛ ꯀꯛ ꯀꯂꯩꯕꯗꯣ
ꯍꯣꯏ ꯍꯣꯏ ꯍꯣꯏ ꯍꯣꯏ ꯑꯁ ꯑꯉꯥꯡꯒꯩꯖꯦ ꯌꯥꯝ ꯉꯥꯎꯁꯟꯅꯩ ꯍꯥꯏꯇꯥꯔꯦ ꯑꯈꯣꯏ ꯁ꯭ꯋꯥꯏꯗ ꯂꯩꯔꯤꯞ
ꯑꯁꯦꯡꯕ ꯑꯁ ꯑꯈꯣꯏꯅꯒ ꯃꯣꯏ ꯗꯧ ꯇꯧꯔꯛꯄꯗ ꯇꯧꯖꯔꯛꯇꯦ ꯃꯥꯏꯅ
ꯇꯧꯖꯔꯛꯇꯦ ꯇꯧꯖꯔꯛꯇꯦ ꯍꯥꯏꯕꯗꯤ ꯊꯥꯏꯅꯗꯤ ꯑꯈꯣꯏꯗꯤ ꯌꯥꯝꯅꯔ ꯌꯥꯝꯅ ꯀꯩ ꯍꯥꯏꯅꯤ ꯏꯀꯥꯏ ꯈꯨꯝꯅꯅ ꯑꯍꯜ ꯂꯃꯟꯁꯤꯡꯕꯨ ꯌꯥꯝꯅ ꯅꯣꯂꯨꯨꯞꯅ ꯆꯠꯂꯛꯑꯦꯕ
ꯃꯥꯅꯦ ꯃꯥꯅꯦ ꯃꯥꯅꯦ ꯆꯠꯂꯑꯦ ꯑꯈꯣꯏꯗꯤ ꯀꯩ ꯍꯥꯏꯅꯤ ꯊꯧꯒꯜꯂꯣꯟ ꯕꯦꯕꯥꯔ
ꯈꯣ ꯀꯥꯏꯖꯔꯛꯇꯦ ꯑꯗꯨꯝ ꯅꯣ ꯍꯣꯏ ꯑꯣꯖꯥꯃꯛꯇꯕꯨ ꯑꯣꯏꯔꯁꯨ ꯅꯣꯂꯨꯞꯅ ꯆꯠꯂꯦꯛꯑꯦꯕ ꯑꯗꯣ ꯃꯣꯏꯗꯤ ꯃꯣꯏꯗꯤ ꯇꯧꯗꯦ ꯑꯍꯨꯖꯤꯛ ꯃꯊꯛ ꯑꯍꯟꯗꯒ ꯍꯨꯖꯤꯛ ꯃꯤꯠꯆꯤ ꯈꯠꯆꯜꯂꯤꯗꯨ ꯎꯕ꯭ꯔꯥ
ꯃꯥꯅꯦ ꯃꯈꯨꯠ ꯃꯁꯥꯒ ꯌꯥꯝ ꯍꯟꯗꯅ ꯇꯧꯕꯅꯦ ꯍꯥꯏꯕ
ꯍꯟ ꯇꯧꯕꯅꯦ ꯇꯧꯕꯅꯦ ꯇꯧꯕꯅꯦ ꯃꯊꯛ ꯍꯟꯗ ꯃꯤꯆꯤ ꯈꯠꯆꯜꯂꯛꯄꯒꯨꯝꯕꯁꯤꯗꯤ ꯇꯧꯅꯗꯦꯗꯅ
ꯃꯥꯅꯦ ꯃꯥꯅꯦ ꯑꯗꯣ ꯃꯤ ꯀꯩ ꯍꯥꯏꯗꯣꯏꯅꯣ ꯏ ꯕꯦꯕꯥꯔ ꯑꯃ ꯊꯝꯅꯔꯤꯅꯦꯕ ꯑꯗꯣ ꯃꯣꯏꯗꯤ ꯂꯩ ꯕꯦꯕꯥꯔ ꯍꯥꯏꯕꯗꯣ ꯂꯩꯇ꯭ꯔꯦꯕ ꯏꯀꯥꯏ ꯍꯪꯒꯣꯏꯕ ꯍꯥꯏꯕꯗꯣ
ꯑꯗꯨꯒꯨꯝꯕ ꯑꯃ ꯑꯃꯠꯇ ꯂꯩꯇ꯭ꯔꯦ ꯑꯃꯠꯇ ꯂꯩꯇ꯭ꯔꯦ ꯑꯗꯣ ꯑꯩ ꯌꯥꯅꯤꯡ ꯗꯦꯕ ꯍꯨꯖꯤꯛꯀꯥꯟꯒꯤ ꯑꯉꯥꯡꯒꯩꯖꯦ ꯑꯩꯗꯤ
ꯑꯩꯗꯤ ꯃꯈꯣꯏꯖꯦ ꯄꯔꯥ ꯑꯃ ꯇꯝꯕꯤꯅꯤꯡꯉꯤ
ꯍꯣꯏ ꯇꯝꯕꯤꯅꯤꯡꯉꯦ ꯑꯩꯁꯨ ꯇꯝꯕꯤꯅꯤꯡꯉꯦ ꯍꯥꯏꯕꯗꯤ ꯌꯥꯗꯦ ꯑꯃ ꯌꯥꯗꯦ ꯍꯥꯏꯕ ꯑꯃ ꯈꯪꯍꯟꯕꯗꯣ
ꯌꯥꯗꯦ ꯗꯨꯃ ꯈꯪꯒ꯭ꯔꯗꯤ ꯃꯣꯏꯖꯨ ꯈꯤꯇꯪ ꯈꯥꯎꯇꯛ ꯆꯥꯕ ꯀꯤꯕ ꯍꯥꯏꯕ
ꯆꯥꯕꯤꯗꯣ ꯆꯥꯕꯤꯗꯣ ꯍꯣꯏ ꯇꯧꯗꯣꯏꯅꯦꯕ ꯃꯣꯏꯗꯣ ꯑꯗꯨꯒꯨꯝꯕ ꯑꯃ ꯂꯩꯈ꯭ꯔꯒꯗꯤ ꯃꯣꯏꯁꯨ ꯑꯦ ꯀꯤꯖꯩꯍꯦ ꯀꯥꯏꯅ ꯑꯃ ꯂꯩꯕꯗꯣ ꯂꯩꯗꯣꯏꯅꯦꯕ ꯄꯣꯠꯁꯦ ꯍꯣꯏ ꯍꯣꯏ ꯍꯣꯏ ꯌꯥꯗꯕꯅꯦ ꯍꯣꯏ ꯇꯧꯕꯗꯣ ꯑꯗꯨꯃꯥꯏꯅ ꯂꯩꯗꯣꯏꯅꯦꯕ ꯑꯗꯣ ꯂꯩꯍꯟꯅꯤꯡꯕ ꯍꯥꯏꯇꯥꯔꯦꯅꯦ ꯍꯥꯏꯕꯗꯤ ꯍꯧꯖꯤꯛꯀꯥꯟ ꯑꯉꯥꯡ ꯒꯩꯖꯦ ꯀꯤꯌꯥꯟ ꯌꯥꯝ ꯇꯥꯗ꯭ꯔꯦꯕꯥ
ꯃꯥꯅꯦ ꯃꯥꯅꯦ ꯒ꯭ꯌꯥꯟ ꯇꯥꯍꯟꯗꯕ ꯌꯥꯗꯕꯅꯦ ꯃꯣꯏꯖꯦ ꯇꯨꯡꯒꯤ
ꯑ ꯑꯈꯣꯏꯅ ꯊꯥꯏꯅ ꯑꯉꯥꯡ ꯑꯣꯏꯔꯛꯄꯒ ꯌꯥꯝ ꯃꯥꯟꯅꯗ꯭ꯔꯦꯕ ꯍꯨꯖꯤꯛꯀꯥꯟ ꯑꯉꯥꯡꯒꯩꯖꯦ
ꯍꯣꯏ ꯍꯣꯏ ꯍꯣꯏ ꯍꯥꯏꯕꯗꯤ ꯇꯨꯡꯒꯤ ꯌꯨꯝ ꯌꯨꯝꯕꯤ ꯃꯣꯏꯅ ꯌꯨꯝꯕꯤ ꯌꯨꯝꯕꯤ ꯑꯁꯣꯏꯕ ꯑꯣꯏꯔꯅꯤꯕ ꯀꯣꯂꯤꯡ ꯆꯥꯕ ꯌꯨꯝꯕꯤ ꯑꯣꯏꯔꯅꯦꯕ
ꯔꯅꯤ ꯀꯩꯗꯧꯔꯅꯤ ꯃꯣꯏ ꯍꯨꯖꯤꯛ ꯑꯐꯕ ꯂꯝꯕꯤꯗ ꯆꯠꯂꯔꯣꯏ ꯑꯗꯒꯤ ꯑꯍꯟꯕꯒ ꯃꯊꯛ ꯑꯍꯟꯗꯒ ꯃꯤꯆꯤ ꯐꯔꯛ ꯈꯥꯠꯆꯟꯕ ꯃꯊꯛ ꯍꯟꯗꯒ ꯄꯅꯧꯛ ꯅꯣꯛꯁꯟ ꯕꯖꯦ ꯑꯩꯗꯤ ꯅꯨꯡꯉꯥꯏ ꯑꯩꯗꯤ ꯌꯥꯅꯤꯡꯗꯦ ꯍꯥꯏꯇꯥꯔꯦ
ꯑꯩꯁꯨ ꯌꯥꯅꯤꯡꯗꯦꯗ ꯑꯗꯨꯗꯤ ꯑꯩꯅꯅꯤꯡ ꯑꯩꯅ ꯈ꯭ꯋꯥꯏ ꯄꯥꯝꯖꯗꯕ ꯊꯕꯛꯅꯦ ꯃꯗꯨꯗꯤ
ꯍꯣꯏ ꯑꯉꯥꯡ ꯑꯉꯥꯡ ꯍꯣꯏ ꯁꯤꯗ ꯑꯉꯥꯡ ꯃꯌꯥꯟ ꯀꯪꯕ ꯑꯃ ꯁꯨ ꯂꯥꯛꯑꯦꯕ ꯈꯝꯕ꯭ꯔꯥ ꯏꯅꯥꯛꯇ ꯑꯁ ꯑꯈꯣꯏ ꯑꯉꯡ ꯑꯩꯈꯣꯏ ꯁ꯭ꯋꯥꯏꯖꯦ ꯑꯉꯥꯡ ꯑ ꯍꯣꯏ ꯑꯩꯈꯣꯏ ꯁ꯭ꯋꯥꯏꯗ ꯑꯉꯥꯡ ꯃꯌꯥꯝ ꯃꯔꯥꯡ ꯀꯥꯏꯌꯦ ꯑꯉꯥꯡ ꯉꯥꯎꯁꯤꯟꯅꯕ ꯌꯥꯝ ꯂꯩꯌꯦ
ꯎꯝ ꯑꯉꯥꯡ ꯐꯠꯇꯕ ꯋꯥꯠꯇꯕ
ꯍꯣꯏ
ꯑꯗꯨꯅꯦ ꯂꯨꯔꯦ ꯃꯇꯝꯁꯦ ꯌꯥꯝꯅ ꯃꯈꯣꯏ ꯃꯌꯥꯝꯖꯤ ꯑꯗꯨꯅ ꯍꯌꯦꯡ ꯋꯥꯏ ꯀꯃꯥꯏ ꯂꯩꯍꯣꯗꯨꯅꯣ ꯈꯟꯕꯗ ꯑꯩꯗꯤ ꯃꯝꯃꯦ ꯄꯨꯟꯁꯤꯁꯦ
ꯇꯨꯡꯒꯤ ꯌꯨꯝꯕꯤ ꯃꯣꯏꯅ ꯇꯨꯡ ꯌꯨꯝꯕꯤ ꯃꯣꯏꯅ ꯑꯍꯜ ꯂꯃꯟꯗꯁꯨ ꯔꯦꯁꯄꯦꯛ ꯑꯍꯜ ꯂꯃꯗ ꯏꯀꯥꯏ ꯈꯨꯝꯅꯕ ꯎꯠꯇꯦ ꯀꯃꯥꯏꯅ ꯍꯤꯡꯒꯅꯤ ꯃꯣꯏ ꯍꯥꯏꯗꯤ ꯌꯥꯝꯅ ꯋꯥ ꯍꯧꯔꯅꯤ ꯍꯥꯏ ꯍꯥꯏ ꯇꯥꯔꯦ ꯌꯥꯝ ꯋꯥꯍꯧꯔꯅꯤ ꯃꯣꯏꯒꯤ ꯇꯨꯡꯒꯤ ꯌꯨꯝꯕꯤ ꯃꯣꯏꯅ ꯑꯁꯨꯃꯥꯏꯅ ꯇꯧꯔꯒꯗꯤ ꯌꯥꯝ ꯋꯥꯍꯧꯔꯅꯤ ꯑꯩꯈꯣꯏꯒꯤ ꯏꯃꯥ ꯂꯩꯕꯥꯛ ꯃꯅꯤꯄꯨꯔꯁꯦ
ꯃꯥꯅꯦ ꯃꯥꯅꯦ ꯌꯥꯝꯅ ꯐꯔꯔꯣꯏ ꯁꯤꯗꯤ ꯗꯤ ꯌꯥꯝꯅ ꯇꯧꯍꯣꯏꯗꯕ ꯊꯕꯛ ꯉꯥꯛꯇꯅꯦ ꯃꯣꯏꯅ ꯇꯧꯔꯤꯁꯤꯗꯤ
ꯍꯥꯏꯕꯗꯤ ꯑꯩꯈꯣꯏꯅꯗꯤ ꯌꯥꯝꯅ ꯀꯩ ꯍꯥꯏꯅꯤ ꯌꯥꯝꯅ ꯃꯠꯆꯪ ꯑꯣꯏꯕ ꯃꯤ ꯑꯃ ꯑꯣꯏꯍꯟꯅꯤꯡꯕꯗꯣ ꯑꯗꯨ ꯑꯣꯏꯌꯦꯕ
ꯃꯤꯅꯦ ꯀꯩ ꯍꯥꯏꯅꯤ ꯃꯔꯦꯛ ꯃꯍꯥꯎ ꯊꯣꯛꯄ ꯄꯨꯟꯁꯤ ꯍꯥꯏꯕꯗꯨ ꯑꯣꯏꯍꯟꯅꯤꯡꯕ
ꯑꯣꯏꯍꯟꯅꯤꯡꯉꯦꯕ ꯑꯗꯣ ꯃꯣꯏꯅꯗꯤ ꯑꯣꯏꯅꯤꯡꯗꯦꯕ ꯃꯣꯏꯅꯗꯤ ꯑꯣꯏꯅꯤꯡꯗꯦ ꯃꯣꯏꯗꯤ ꯃꯣꯏꯗꯤ ꯃꯤ ꯑꯐꯕ ꯍꯥꯏꯕꯁꯦ ꯑꯣꯏꯅꯤꯡꯗꯦꯕ ꯃꯣꯏꯗꯤ
ꯃꯥꯅꯦ ꯃꯥꯅꯦ ꯑꯣꯏꯅꯤꯡꯗꯕ ꯃꯤꯗꯨꯗꯕꯨ ꯀꯃꯥꯏꯅ ꯑꯣꯏꯌꯣꯅꯁꯨ ꯍꯥꯏꯔꯤꯅꯣ ꯑꯣꯏꯔꯔꯣꯏꯗꯕꯅꯦ ꯑꯗꯨꯗꯤ
ꯑꯣꯏꯔꯣꯏ ꯑꯣꯏꯔꯣꯏ ꯑꯣꯏꯔꯣꯏ ꯃꯤ ꯑꯃꯅ ꯋꯥꯔꯤ ꯁꯥꯏ ꯍꯥꯏꯔꯒꯗꯤ ꯁꯤ ꯆꯪꯁꯤꯜꯂꯛꯑꯒ ꯑꯃꯨꯛꯕꯤ ꯗꯤꯑꯨ ꯀꯣꯜ ꯋꯥꯔꯤ ꯁꯥꯟꯅꯁꯜꯂꯛꯄꯁꯤꯕꯨ ꯀꯅꯥꯅ ꯍꯧꯅꯒꯦ ꯍꯥꯏꯕ
ꯀꯤꯖꯩꯌꯦ ꯀꯤꯖꯩꯌꯦ ꯀꯃꯥꯏꯅ ꯇꯧꯅꯤ ꯑꯩꯗꯤ ꯑꯁ ꯃꯣꯏ ꯑꯗꯨꯗꯤ ꯐꯠꯇꯦꯗ ꯑꯗꯨꯗꯤ ꯈꯤꯇꯪ ꯈꯪꯉꯗꯅꯤ ꯃꯤꯒꯤ ꯃꯇꯥꯡ ꯃꯇꯝ ꯃꯤꯁꯤꯅ
ꯃꯥꯅꯦ ꯃꯥꯅꯦ ꯃꯥꯅꯦ ꯍꯥꯏꯕꯗꯣ ꯈꯪꯒꯗꯕꯅꯦ ꯈꯪꯗ꯭ꯔꯒꯗꯤ ꯑꯩꯈꯣꯏ ꯀꯃꯥꯏꯅ ꯄꯥꯟꯗꯝꯗꯨ ꯐꯪꯒꯅꯤ ꯄꯥꯟꯗꯝ ꯐꯪꯉꯔꯣꯏ ꯑꯗꯨꯅꯤ ꯑꯗꯨꯅ ꯑꯁ ꯄꯨꯟꯁꯤꯁꯦ ꯌꯥꯝ ꯋꯥꯔꯦꯗ ꯄꯣꯠꯁꯦ
ꯑꯩꯅ ꯁꯨꯝ ꯑꯩꯁꯨ ꯁꯨꯝ ꯇꯥꯕꯗ ꯅꯪ ꯋꯥꯔꯝꯒꯗꯕꯁꯨ ꯃꯥꯜꯂꯦ ꯅꯪ ꯄꯨꯟꯁꯤꯗꯣ ꯑꯩꯅ ꯁꯨꯝ ꯇꯥꯕꯗ ꯍꯥꯏꯕꯗꯤ
ꯃꯥꯜꯂꯦ ꯑꯩ ꯁꯨꯝ ꯈꯟ
ꯑꯩꯗꯤ ꯋꯥꯗꯤꯗ ꯑꯗꯨꯝ ꯃꯄꯥꯟꯁꯤꯒ ꯑꯩꯗꯤ ꯑꯗꯨꯝ ꯀꯩꯅꯣ ꯇꯧꯔꯒ ꯂꯩꯌꯦꯕ ꯑꯗꯨꯝ ꯍꯥꯏꯗꯤ ꯑ ꯑꯣ ꯄꯨꯟꯁꯤꯒꯤꯗꯤ ꯍꯥꯏꯗꯅ ꯀꯥꯟꯅꯗ꯭ꯔꯦ ꯄꯨꯟꯁꯤꯒꯤꯗꯤ ꯍꯥꯏꯗꯅ ꯀꯥꯟꯅꯗ꯭ꯔꯦ ꯑꯃꯨꯛ ꯄꯨꯊꯣꯛꯅꯗꯅ ꯁꯥꯟꯅꯕꯒꯤ ꯃꯊꯧ ꯇꯥꯗ꯭ꯔꯦ ꯄꯨꯟꯁꯤꯗꯤ
ꯎꯝ ꯑꯗꯨ ꯄꯨꯟꯁꯤꯁꯤꯗ ꯆꯪꯉꯤꯕ ꯑꯩꯈꯣꯏꯒꯤ ꯃꯔꯦꯛ ꯃꯍꯥꯎ ꯊꯣꯛꯄ ꯍꯥꯏꯕꯗꯣ ꯊꯣꯛꯇ꯭ꯔꯦꯕ ꯃꯆꯪ ꯃꯌꯥꯝꯗꯣ ꯊꯣꯛꯇ꯭ꯔꯦꯕ ꯍꯥꯏꯕꯗꯤ ꯀꯩ ꯍꯥꯏꯅꯤ ꯑꯩꯈꯣꯏꯒꯤ ꯍꯣꯏ ꯍꯣꯏ ꯍꯣꯏ ꯍꯣꯏ ꯊꯥꯎꯔꯦꯛ ꯑꯣꯏꯣꯏ ꯀꯩ ꯑꯣꯏ ꯊꯥꯎ ꯑꯐꯠꯇꯕꯣꯏ ꯀꯩꯕꯣꯏ ꯇꯧꯔꯒ ꯊꯣꯛꯑꯦꯕ
ꯇ꯭ꯔꯦꯕꯥ
ꯑꯗꯨ ꯊꯥꯎ ꯑꯐꯕ ꯊꯣꯛꯇ꯭ꯔꯦ ꯌꯥꯝꯅ ꯊꯥꯎꯔꯦꯛ ꯊꯥꯎꯔꯦꯛ ꯑꯐꯠꯇꯕ ꯑꯩꯈꯣꯏꯒꯤ ꯊꯥꯎ ꯊꯥꯎꯊꯤꯒꯨꯝꯕ ꯑꯗꯨꯒꯨꯝꯕ ꯑꯣꯏꯅ ꯊꯣꯛꯑꯦꯕ ꯄꯨꯟꯁꯤꯁꯦ ꯑꯗꯨꯗꯨꯅ ꯑꯗꯨꯗꯨꯅ ꯍꯣꯏ ꯍꯣꯏ ꯍꯣꯏ ꯍꯣꯏ ꯑꯃꯨꯕꯤꯗꯣ ꯑꯃꯨꯕꯗꯣ ꯑꯃꯨꯕꯗꯣ ꯑꯗꯨꯃꯥꯏꯅ ꯊꯣꯛꯑꯦꯕ ꯄꯣꯠꯁꯦ
ꯍꯣꯏ ꯍꯣꯏ ꯍꯣꯏ
ꯅ ꯑꯩꯈꯣꯏꯁꯦ ꯍꯤꯡꯗꯧꯕꯁꯦ ꯌꯥꯝ ꯋꯥꯔꯦ ꯄꯨꯟꯁꯤꯁꯦ ꯍꯤꯡꯒꯗꯕꯁꯦ ꯌꯥꯝꯅ ꯂꯨꯔꯦ ꯍꯥꯏꯇꯥꯔꯦ ꯍꯧꯖꯤꯛꯀꯤ ꯀꯤ ꯃꯇꯝꯒꯤ ꯄꯨꯟꯁꯤꯁꯦ
ꯆꯍꯤ ꯑꯁꯨꯛ ꯅꯧꯔꯤꯕ ꯑꯩꯈꯣꯏꯅ ꯍꯤꯡꯕꯗ ꯑꯁꯨꯛ ꯌꯥꯝꯅ ꯂꯨꯔꯗꯤ ꯆꯍꯤ ꯂꯤꯔꯒꯗꯤ ꯀꯩꯗꯧꯒꯅꯤ ꯁꯤꯗꯤ
ꯀꯔꯝ ꯀꯔꯝ ꯇꯧꯗꯣꯏꯅꯣꯕ ꯑꯩꯈꯣꯏ ꯑꯩꯈꯣꯏꯁꯦ ꯋꯥꯔꯣꯏꯗ꯭ꯔꯕ ꯄꯨꯟꯁꯤꯁꯦ
ꯑꯩꯈꯣꯏꯗꯤ ꯃꯈꯣꯏ ꯎꯕꯗꯗꯁꯨ ꯋꯥꯔꯕꯅꯦꯕ
ꯋꯥꯔꯕꯅꯦ ꯑꯗꯨꯅꯦ
ꯁꯤ ꯀꯩꯗꯣ ꯀꯃꯥꯏ ꯇꯧꯔꯒ ꯐꯒꯅꯤ ꯍꯥꯏꯕꯁꯦ ꯑꯈꯣꯏ ꯑꯃꯨꯛꯇꯪ ꯋꯥꯖꯦ ꯁꯥꯟꯅꯊꯣꯛꯄꯗ ꯐꯒꯗꯕ ꯃꯥꯜꯂꯦ꯫
ꯀꯩꯍꯥꯏꯅꯤ ꯑꯈꯣꯏ ꯍꯨꯖꯤꯛ ꯑꯈꯣꯏ ꯁꯤ ꯂꯣꯏ ꯁꯤ ꯑꯈꯣꯏ ꯍꯧꯛ ꯁꯤꯗꯒꯤ ꯁꯔꯛ ꯏꯃꯨꯡ ꯃꯅꯨꯡꯗꯒꯤ ꯍꯥꯏꯇꯥꯔꯦꯅꯦꯀꯣ ꯑꯗꯨ ꯊꯣꯛꯂꯛꯄꯗꯒꯤꯗꯤ ꯑꯩꯈꯣꯏ ꯎꯝ ꯍꯥꯏꯗꯤ ꯄꯨꯟꯁꯤꯒꯤ ꯃꯔꯦꯛ ꯃꯍꯥꯎꯗꯣ ꯈꯪꯕ ꯍꯧꯔꯛꯑꯅꯤ ꯍꯥꯏꯇꯥꯔꯦ ꯄꯩꯁꯥ ꯌꯥꯎꯗ꯭ꯔꯗꯤ ꯄꯨꯟꯁꯤꯖꯦ ꯍꯤꯡꯕ ꯀꯥꯟꯅꯗꯦ ꯅꯠꯇ꯭ꯔꯥ ꯄꯩꯁꯥꯗꯣ ꯌꯥꯎꯔꯒꯗꯤ ꯑꯩꯈꯣꯏ ꯁꯦꯠꯅꯤꯡ ꯆꯥꯅꯤꯡꯕ ꯑꯗꯒꯤ ꯄꯨꯟꯁꯤꯒꯤ ꯃꯍꯥꯎ ꯍꯥꯏꯕꯗꯣ ꯈꯪ ꯈꯪꯗꯣꯏꯅꯦꯕ ꯇꯪꯕ ꯉꯝꯗꯣꯏꯅꯦꯕ꯫
ꯃꯤ ꯏꯁꯩꯗ ꯐꯥꯎ ꯌꯥꯎꯔꯤꯅꯦ ꯆꯥꯅꯤꯡꯕꯇ ꯆꯥ ꯀꯥꯏꯅꯀꯣ꯫
ꯍꯣꯏ ꯍꯣꯏ ꯆꯥꯅꯤꯡꯕꯇ ꯆꯥ ꯊꯛꯅꯤꯡꯕꯇ ꯊꯛ ꯁꯦꯠꯅꯤꯡꯕ ꯁꯦꯠ ꯀꯥꯏꯅꯀꯣ ꯌꯥꯎꯔꯤꯅꯦꯕ ꯉ ꯍꯣꯏ ꯌꯥꯎꯔꯤꯅꯦꯕ ꯑꯗꯣ ꯁꯤ ꯄꯨꯝꯅꯃꯛꯁꯦ ꯀꯩꯅꯅꯣ ꯄꯩꯁꯥꯅꯅꯦꯕ ꯄꯣꯠꯁꯦ ꯄꯩꯁꯥꯅ ꯊꯣꯛꯍꯟꯕ ꯉꯥꯛꯇꯅꯦꯕ ꯂꯩꯇꯦ ꯌꯥꯗꯕ ꯂꯩ ꯇꯤ ꯌꯥꯏ ꯀꯥꯏꯅ ꯊꯣꯛꯄꯗꯣ ꯑꯈꯣꯏꯒꯤ ꯏꯁꯩꯒꯨꯝꯕꯗꯁꯨ ꯂꯩꯗꯅ
ꯍꯣꯏ ꯁꯦꯜꯕꯨ ꯄꯤꯔꯗꯤ ꯌꯥꯏ ꯀꯥꯏꯅ꯫
ꯍꯣꯏ ꯁꯦꯜꯕꯨ ꯄꯤꯔꯗꯤ ꯌꯥꯏꯒ ꯇꯧꯕꯗꯣ ꯑꯗꯣ ꯁꯦꯜ ꯍꯥꯏꯕ ꯑꯃ ꯄꯜꯂꯤꯕ ꯄꯣꯠꯁꯤꯗ꯫ ꯑꯗꯨ ꯁꯦꯜ ꯁꯦꯜꯁꯤꯅ ꯄꯨꯝꯅꯃꯛ ꯑꯣꯏꯍꯜꯂꯦꯕ ꯍꯧꯔꯛꯐꯝꯁꯦ꯫
ꯑꯥ ꯑꯥ ꯑꯥ ꯑꯗꯒꯤ ꯆꯧꯉꯥꯅ ꯌꯥꯔꯦ ꯆꯧꯉꯥꯅ ꯌꯥꯔꯦꯒ ꯇꯧꯕꯗꯣ
ꯍꯣꯏ ꯍꯣꯏ ꯍꯣꯏ ꯏ ꯇꯧꯕꯗꯣ ꯑꯗꯒꯤ ꯑꯥ ꯆꯥꯝꯃ ꯆꯥꯝꯃꯒ ꯂꯩꯗꯥꯏꯅꯦ ꯑꯃ ꯏꯁꯩꯒ ꯂꯩꯒꯨꯝ ꯇꯧꯗꯥꯏꯅꯦ ꯑꯗꯨꯒꯨꯝꯕ ꯃꯌꯥꯝꯁꯦ ꯄꯩꯁꯥꯒꯤ ꯉꯥꯛ ꯇꯅꯦꯕ ꯄꯣꯠꯁꯦ ꯄꯩꯁꯥ ꯅꯠꯇꯅ ꯑꯈꯣꯏ ꯍꯨꯖꯤꯛ ꯍꯤꯡꯕ ꯌꯥꯝ ꯋꯥꯔꯅꯤ ꯍꯥꯏꯕꯗꯤ ꯎꯝ ꯄꯣꯠꯁꯤꯅ ꯅꯣꯡꯃ ꯅꯣꯡꯃꯒꯤ ꯁꯨꯝ ꯁꯨꯝ ꯇꯥꯡ ꯈꯜꯂꯛꯑꯅꯤ ꯑꯗꯨꯗꯨꯅ ꯄꯩꯁꯥꯒꯤ ꯚꯦꯂꯨ ꯍꯥꯏꯕꯗꯨꯃ ꯂꯩꯔꯛꯑꯔꯣꯏ ꯄꯩꯁꯥꯒꯤ ꯀꯥꯟꯅꯕ ꯍꯥꯏꯕꯗꯨꯃ ꯂꯩꯔꯛꯑꯔꯣꯏ ꯑꯗꯨꯅ ꯄꯣꯠ ꯆꯩ ꯇꯥꯡꯈꯠꯂꯝꯅꯤꯅ ꯑꯩꯈꯣꯏ ꯄꯩꯁꯥ ꯌꯥꯎꯗ꯭ꯔꯗꯤ ꯍꯤꯡꯕ ꯋꯥꯔꯅꯤꯕ ꯄꯨꯟꯁꯤꯁꯦ꯫
ꯃꯥꯅꯦ ꯃꯥꯅꯦ ꯑꯗꯒꯤ ꯑꯈꯣꯏ ꯀꯩ ꯍꯥꯏꯗꯣꯏꯅꯣ ꯑꯈꯣꯏꯖꯤꯅ ꯑꯩꯈꯣꯏꯖꯦ ꯑꯣꯠꯄꯤꯅꯕ ꯃꯤꯁ ꯌꯥꯝ ꯂꯩꯩꯌꯦꯕ ꯈꯪꯕ꯭ꯔꯥ ꯑꯈꯣꯏ ꯁ꯭ꯋꯥꯏꯖꯤꯗ ꯑꯈꯣꯏ ꯁꯤꯒꯤ ꯑꯈꯣꯏ ꯁꯤꯒꯤ ꯃꯈꯥꯗ ꯔꯨꯞ ꯑꯃ ꯂꯩꯌꯦꯕ ꯁꯤꯒꯤꯖꯤ ꯃꯅꯨꯡꯖꯤꯗ ꯃꯁꯤꯒꯤ ꯁꯔꯪꯖꯤꯗꯒꯤ ꯊꯣꯛꯂꯛꯄ ꯃꯌꯥꯝꯁꯤꯅ ꯑꯈꯣꯏ ꯑꯣꯠꯄꯁꯤ ꯂꯦꯞꯇꯦꯕ꯫
ꯄꯖꯤ ꯏꯁ ꯑꯣꯠꯄꯖꯤꯗꯤ ꯃꯣꯏꯅꯒ ꯃꯣꯏꯅꯒ ꯑꯈꯣꯏꯗ ꯆꯤꯛꯄꯖꯤꯗꯤ ꯀꯩꯗ ꯍꯪꯉꯨꯔꯅꯤ ꯍꯣꯏ ꯍꯣꯏ ꯆꯤꯠꯇꯣꯏꯅꯦ ꯆꯤꯠꯇꯣꯏꯅꯦ ꯑꯗꯨꯃꯥꯏꯅ ꯆꯤꯠꯇꯣꯏꯅꯦ ꯑꯗꯒꯤ ꯎꯝ ꯑꯁ ꯏꯃꯥ ꯏꯄꯦꯝꯃ ꯀꯩꯅꯣꯅꯦ ꯃꯣꯏꯅ ꯇꯧꯕꯗ ꯑꯩꯈꯣꯏꯗꯒ ꯌꯥꯝꯅ ꯋꯥꯍꯟꯕꯁꯦ ꯃꯣꯏꯅ ꯍꯔꯥꯎ ꯕꯤꯖꯦ ꯂꯣꯏꯔꯦ ꯃꯣꯏꯅ ꯍꯔꯥꯎꯕꯖꯦ
ꯃꯤꯅ ꯋꯥꯔꯒ ꯃꯣꯏꯅ ꯍꯔꯥꯎꯖꯕꯖꯦ ꯑꯩꯗꯤ ꯉꯛꯑꯦ ꯍꯥꯏꯕ ꯑꯈꯣꯏꯗꯤ ꯃꯤꯒꯤ ꯑꯋꯥꯕ ꯎꯕ ꯉꯝꯗꯦ꯫
ꯅꯤꯌꯦ ꯃꯣꯏꯒꯤꯁꯨ ꯁꯨꯡꯁꯣꯏ ꯁꯣꯏꯗꯅ ꯃꯣꯏꯒꯤꯁꯨ ꯑꯋꯥꯕ ꯃꯇꯝ ꯍꯥꯏꯕ ꯑꯃ ꯂꯥꯛꯀꯅꯤꯕ꯫ ꯀꯔꯃ ꯏ ꯀꯔꯃꯁꯦ ꯌꯥꯝꯅ ꯑꯆꯨꯝꯕꯅꯦ ꯍꯥꯏꯕꯗꯣ ꯑꯗꯨꯗꯨꯅꯤꯗ ꯄꯣꯠꯁ‌ꯦ꯫ ꯑꯗꯨꯃꯥꯏꯅ ꯂꯥꯛꯀꯅꯤ
ꯑꯗꯨꯗ ꯃꯣꯏꯁꯨ ꯈꯪꯪꯂꯛꯇꯣꯏꯅꯦ ꯑꯣ ꯑꯈꯣꯏꯅ ꯁꯨꯃꯥꯏꯅ ꯇꯧꯕꯤꯈꯤꯕ ꯑꯉꯥꯡꯈꯩꯗꯣ ꯑꯗꯨꯅ ꯑꯣꯏꯔ ꯃꯥꯜꯂ‌ꯦꯅꯦꯅ꯫
ꯑꯣ ꯑꯣ ꯋꯥꯕꯁꯦ ꯁꯨꯃꯥꯏꯅ ꯇꯧ ꯃꯥꯂꯦꯅꯦ ꯀꯥꯏꯅꯀꯣ꯫
ꯍꯣꯏ- ꯍꯣꯏ -ꯍꯣꯏ- ꯍꯣꯏ ꯑꯗꯣ ꯃꯇꯝꯗꯤ ꯈꯔ ꯊꯦꯡꯈ꯭ꯔꯅꯤ ꯃꯣꯏꯅ ꯈꯪꯉꯤꯗꯣ ꯈꯔ ꯉꯟꯈꯠꯅ ꯈꯪꯉꯝꯃꯗꯤ ꯐꯩꯕ
ꯂꯩꯅ ꯍꯩꯌꯦ ꯍꯌꯦꯡꯋꯥꯏ ꯑꯩꯈꯣꯏꯅꯒ ꯀꯩꯅꯣ ꯏꯆꯥ ꯏꯁꯨꯒ ꯂꯩꯔ ꯃꯇꯝ ꯃꯣꯏꯅ ꯈ꯭ꯋꯥꯡ ꯀꫭꯟꯕꯃꯠ ꯃꯇꯝꯗꯣ ꯑꯗꯨꯗꯅꯦꯕ ꯃꯣꯏꯅ ꯈꯪꯉꯛꯇꯣꯏꯁꯦ ꯑꯩꯅ ꯁꯨꯝ ꯈꯟꯕꯗ ꯑꯗꯨꯝ ꯑꯗꯨꯝ ꯀꯥꯟꯗ ꯑꯣꯏꯗꯣꯏꯅꯦꯕ ꯎꯝ ꯂꯩ ꯂꯩꯔ ꯑꯃ ꯃꯀꯣꯛꯅꯦ ꯑꯗꯨꯅ ꯃꯥ
ꯂꯩꯔꯤ -ꯂꯩꯔꯤ -ꯂꯩꯔꯤ
ꯃꯀꯣꯛꯅꯦ -ꯃꯀꯣꯛ ꯃꯥꯅ ꯈ꯭ꯋꯥꯏꯗꯒꯤ ꯃꯀꯣꯛ ꯑꯣꯏꯗꯣꯏꯅꯦ ꯃꯥꯅ ꯄꯨꯔꯥ ꯈꯨꯄꯥꯛ ꯅꯨꯡꯗ ꯑꯩꯈꯣꯏ ꯁꯤꯕꯨ ꯍꯥꯞꯆꯤꯜꯂꯒ ꯃꯥꯅ ꯑꯩꯈꯣꯏꯗꯒꯤ ꯆꯨꯞꯄꯒ ꯁꯦꯜ ꯃꯌꯥꯝꯁꯦ ꯃꯥꯅ ꯆꯨꯞꯁꯜꯂꯒ ꯆꯤꯡꯊꯣꯛꯑꯒ ꯂꯩꯗꯣꯏꯅꯦ ꯃꯥꯅ
ꯑ ꯑꯗꯨꯅꯦ ꯍꯥꯏꯁ‌ꯦ
ꯑꯗꯨꯗꯣ ꯑꯩꯈꯣꯏꯗꯤ ꯌꯥꯖꯅꯤꯡꯗꯦ ꯍꯥꯏꯇꯥꯔꯦꯅꯦꯀꯣ ꯍꯣꯏꯗꯤ ꯑꯩꯈꯣꯏꯗꯤ ꯑꯥ ꯁꯦꯜ ꯂꯩꯖ ꯗꯅ ꯇꯧꯖꯕꯁꯨ ꯅꯠꯇꯦꯀꯣ ꯊꯕꯛ
ꯑꯗꯨꯅꯦ ꯑꯗꯣ ꯂꯝꯕꯤ ꯑꯩꯈꯣꯏꯅ ꯑꯩꯈꯣꯏꯗ ꯆꯠꯍꯜꯂꯤꯕ ꯃꯌꯥꯝꯁꯦ ꯂꯝꯕꯤꯁꯤꯁꯨ ꯌꯥꯝꯅ ꯐꯠ ꯐꯠꯇ‌ꯦꯕ ꯂꯩꯈꯣꯝꯁꯨ ꯀꯩꯁꯨꯨ ꯃꯌꯥꯝ
ꯂꯩꯌꯦꯕ ꯑꯗꯒꯤ ꯂꯝꯕꯤꯁꯨ ꯀꯣꯏꯂꯥꯁ ꯊꯥꯗꯦ ꯑꯗꯒꯤꯗꯤ ꯂꯩꯈꯣꯝ ꯂꯩꯅꯥꯡ ꯇꯧꯗꯅ ꯃꯁꯤꯗꯩꯁꯤꯗ ꯑꯗꯨꯗ ꯈꯣꯡꯎꯞꯁꯦꯀꯥꯏꯕ ꯑꯃꯃꯝꯒ ꯇꯣꯡꯉꯒ ꯑꯩꯈꯣꯏꯒꯤ ꯏꯁꯤꯡꯒ ꯐꯨꯠꯐꯨꯠ ꯆꯪꯉꯒ ꯂꯩ ꯂꯩꯈꫭꯝꯒ ꯆꯪꯁꯤꯜꯂꯒ ꯑꯁ ꯁꯤꯗ ꯊꯦꯡꯅꯔꯤꯕ ꯑꯋꯥꯕ ꯃꯌꯥꯝ ꯁꯦ ꯃꯣꯏ ꯈꯪꯗꯦꯕ
ꯈꯪꯗꯦ ꯈꯪꯗꯦ ꯃꯣꯏꯒꯤꯕꯨ ꯆꯠꯂꯣ -ꯆꯠꯂꯣ ꯂꯣꯏꯔꯦ
ꯆꯠꯂꯣ ꯑꯗꯒꯤꯗꯤ ꯆꯠꯇꯕ ꯌꯥꯔꯣꯏ ꯏꯔꯛꯑꯣ ꯄꯤꯛꯈꯠꯂꯛꯑꯣ ꯁꯤ ꯈꯛ ꯈꯅꯦꯕ ꯃꯣꯏꯒꯤꯗꯤ
ꯃꯥꯅꯦ- ꯃꯥꯅ‌ꯦ ꯑꯍꯦꯟꯕ ꯍꯥꯏꯅꯤꯉꯥꯏ ꯂꯩꯕꯖꯥꯅ
ꯂꯩꯇꯦ -ꯂꯩꯇꯦ ꯃꯣꯏꯗ ꯑꯗꯨꯒꯁꯨ ꯌꯥꯝꯅ ꯂꯤꯡꯕ ꯌꯥꯝꯅ ꯅꯨꯡꯉꯥꯏꯕ ꯌꯥꯝꯅ ꯌꯥꯝꯅ ꯑ ꯑ ꯑꯀꯥꯛꯄꯤ ꯑ ꯁꯥꯇ꯭ꯔꯕꯨ ꯌꯥꯝꯅ ꯂꯨꯅꯕꯤꯒꯁꯨ ꯃꯔꯛ ꯃꯔꯛꯇ ꯍꯣꯏ ꯁꯥꯔꯛꯇꯣꯏꯅꯦ ꯁꯥꯔꯛ
ꯁꯥꯗꯣꯏꯅꯦ -ꯁꯥꯗꯣꯏꯅꯦ
ꯑꯩꯈꯣꯏꯁꯤꯕꯨ ꯀꯔꯤꯅꯣ ꯑꯩꯈꯣꯏꯁꯤꯕꯨ ꯃꯣꯏꯒꯤ ꯁꯟ ꯑꯣꯏꯅ ꯎꯖꯥꯠꯂꯣ ꯑꯩꯈꯣꯏꯁꯤ ꯃꯣꯏꯒꯤ ꯍꯨꯏ ꯀꯨꯝꯕ ꯑꯣꯏꯅ ꯎꯖꯥꯠꯂꯕ ꯑꯩꯈꯣꯏ ꯁꯤꯕꯨ ꯌꯥꯝꯅ ꯋꯥ ꯍꯣꯏ ꯑꯩꯈꯣꯏꯁꯤꯕꯨ ꯌꯥꯝ ꯋꯥꯍꯜꯂꯒ ꯍꯤꯡꯕꯁꯦꯕꯨ ꯄꯥꯝꯕꯖꯥꯠꯂꯕ
ꯑꯗꯨꯒ ꯀꯩꯒꯤꯅꯣ ꯍꯌꯦꯡ ꯇꯔꯥꯃꯥꯊꯣꯏꯗꯩꯅ ꯑꯍꯨꯝꯕꯨ ꯍꯥꯏꯕꯗꯣ ꯑꯩꯗꯤ ꯈꯔ ꯒ꯭ꯌꯥꯟ ꯇꯥꯕ ꯈꯔ ꯋꯥꯠꯂꯦꯕ ꯕꯥꯞ
ꯑꯩꯖꯨ ꯌꯥꯅꯤꯡꯗꯦ ꯑꯗꯨꯃꯗꯤ ꯇꯁꯦꯡꯅ ꯌꯥꯅꯤꯡꯗꯦ ꯍꯥꯏꯔꯒꯗꯤꯅꯦ ꯃꯣꯏ ꯑꯩ ꯁꯨꯝ ꯈꯟꯕꯗ ꯗꯅꯦ ꯅꯨꯡꯗꯥꯡꯗ ꯆꯠꯂꯨꯅ ꯍꯥꯏꯔꯛꯇꯧ ꯃꯥꯜꯂꯦꯕ ꯍꯥꯏꯕꯗꯤ ꯎꯝ ꯄꯨꯡ ꯇꯔꯥꯃꯊꯣꯏ ꯍꯥꯏꯕꯁꯤꯗꯤ ꯑꯗꯨꯝ ꯅꯨꯡꯗꯥꯡ ꯆꯠꯂꯤꯉꯩ ꯃꯇꯝꯒꯤ ꯋꯥꯔꯤꯅꯤꯗꯅ ꯑꯗꯨꯗꯨꯅ ꯎ ꯅꯨꯡꯗꯥꯡ ꯆꯠꯂꯨ ꯍꯥꯏꯔꯛꯑꯒꯗꯤ ꯑꯩꯈꯣꯏ ꯀꯔꯝ ꯇꯧꯗꯣꯏꯅꯣꯗ ꯑꯝꯇ ꯈꯟꯅꯖꯦꯕ ꯑꯩꯈꯣꯏꯁꯨ ꯀꯣ ꯃꯌꯥꯝ ꯄꯨꯟꯖꯤꯜꯂꯒ
ꯆꯠꯄ ꯉꯝꯃꯣꯏ ꯃꯔꯝꯗꯤ ꯉꯝꯃꯣꯏꯕ ꯍꯥꯏꯕꯗꯤ ꯑꯩꯈꯣꯏꯅ ꯉꯝꯗ꯭ꯔꯦ ꯗꯨꯅꯕꯨ ꯑꯃꯨꯛꯀ ꯑꯣꯟꯊꯣꯛꯄꯤꯌꯣꯅ ꯊꯥꯕꯤꯔꯤꯅꯦꯕ ꯑꯗꯨꯝ ꯑꯣꯟꯊꯣꯔꯛꯑꯒ ꯃꯃꯥꯡꯒꯤ ꯍꯥꯟꯅꯒꯤꯗ ꯑꯃꯨꯛ ꯆꯪꯕꯗꯨꯗꯤ ꯐꯖꯗꯦ
ꯌꯥꯅꯤꯡꯗꯦꯕ ꯑꯗꯨꯗꯤ ꯇꯁꯦꯡꯅ ꯌꯥꯅꯤꯡꯗꯦꯕ ꯑꯈꯣꯏꯗꯤ ꯍꯤꯡ ꯍꯤꯡ ꯍꯤꯡꯕꯗ ꯍꯥꯏꯗꯤ ꯇꯁꯦꯡꯅ ꯍꯤꯡꯕꯗ ꯋꯥ ꯑꯗꯨꯅꯦ ꯋꯥ ꯋꯥ ꯋꯥꯔꯤꯉꯩ ꯃꯊꯛꯁꯤꯗ ꯑꯃꯨꯛ ꯋꯥꯅꯕ ꯑꯃꯨꯛ ꯁꯤꯟꯖꯜꯂꯛꯄ ꯍꯥꯏꯕꯗꯣ ꯂꯥꯏꯔꯕꯗ ꯕꯗ ꯂꯥꯏ ꯆꯪꯕ ꯍꯥꯏꯕꯗꯣ ꯑꯗꯨ ꯑꯣꯏꯔꯛꯇꯧꯔꯦꯕ ꯄꯣꯠꯁꯦ ꯑꯋꯥꯕꯗ ꯑꯋꯥꯕ ꯄꯤ ꯕ ꯍꯥꯏꯕꯗꯣ ꯑꯣꯏꯔꯛꯇꯧꯔꯦꯕ ꯃꯣꯏ ꯃꯣꯏꯅ ꯀꯩꯁꯨ ꯉꯝꯕ ꯅꯠꯇꯦ